ꯍꯜꯂꯣ ꯇꯥꯔꯦꯀꯣ꯫ ꯑꯣ ꯑꯨꯡ
ꯆꯥꯛ ꯆꯥꯔꯣꯏꯅ ꯈꯟꯕꯅꯦ ꯑꯗꯣ ꯄꯨꯛ ꯌꯥꯔꯛꯇ꯭ꯔꯦ ꯆꯥꯛ ꯂꯝꯃꯦ꯫
ꯊꯣꯡꯉꯒ ꯆꯥꯊꯣꯛꯈ꯭ꯔꯣ ꯆꯥꯛ ꯆꯥꯗꯕ
ꯑꯁ ꯊꯣꯡꯅꯤꯡꯗꯕ ꯑꯗꯨꯒꯤ꯫
ꯑꯦ ꯑꯩꯗꯤ꯫ ꯑꯥ ꯑꯗꯨꯝ ꯊꯣꯡꯔ ꯆꯥꯕꯅꯤꯟ ꯎꯝ꯫ ꯑꯟ ꯃꯣꯔꯅꯤꯡ ꯏꯚꯤꯅꯤꯡ ꯗꯨꯝ ꯊꯣꯡꯔꯒ ꯆꯥꯕꯅꯦ ꯑꯩ ꯏꯊꯟꯇ ꯂꯩꯕ ꯃꯇꯝꯗ꯫ ꯆꯥꯗ꯭ꯔꯗꯤ ꯌꯥꯗꯦꯕ ꯑꯩꯁꯦ ꯗꯨꯝ ꯐꯖꯅ ꯊꯣꯡꯉꯤ ꯃꯦꯒꯤꯒꯨꯝꯕ ꯊꯣꯡꯗꯣꯛꯔꯒ ꯆꯥꯕꯤꯗꯨꯗꯤ ꯅꯠꯇ꯭ꯔꯦ ꯑꯩꯗꯤ ꯐꯖꯅ꯫ ꯆꯥꯛ ꯏꯟꯁꯥꯡ ꯐꯖꯅ ꯊꯣꯡꯔꯒ ꯆꯥꯕꯅꯦ꯫
ꯑꯗꯣ꯫ ꯗꯨꯒꯨꯝꯕꯗꯣ ꯄꯥꯛ ꯆꯥꯅꯤꯡꯗꯕꯅꯦ ꯅꯨꯄꯥꯁꯤꯡꯗꯤ꯫
ꯎꯝ ꯅꯨꯄꯤꯁꯤꯡꯗꯤ ꯃꯦꯒꯤꯒꯨꯝꯕ ꯍꯦꯛ ꯊꯣꯡꯗꯣꯛꯔꯒ ꯑꯗꯨꯝ ꯆꯥꯔꯦ ꯑꯗꯨꯝ ꯎꯝ ꯅꯨꯡ ꯑ ꯑ ꯅꯨꯃꯤꯠ ꯆꯨꯞꯄꯒꯤ ꯑꯗꯨꯝ ꯑꯦ ꯃꯣꯔꯅꯤꯡꯗ ꯃꯦꯒꯤ ꯆꯥꯔ ꯑꯗꯨꯝ ꯈꯥꯡꯕ ꯉꯝꯃꯤꯕ
ꯍꯣꯏ ꯉꯝꯃꯦ
ꯍꯥ
ꯑꯗꯨꯒꯨꯝꯕ ꯁꯛꯇꯤꯗꯣ ꯑꯩꯁꯨ ꯄꯥꯝꯃꯤꯅꯦ
ꯑꯁ ꯑꯗꯨꯝ ꯄꯥꯝꯒꯅꯨꯗ ꯅꯨꯗꯜꯁ ꯀꯨꯝꯕ ꯆꯥꯔꯁꯨ ꯆꯈꯥꯎ ꯁꯣꯛꯄꯅꯦ
ꯍꯣꯏ ꯅꯨꯗꯜꯁꯒꯨꯝꯕ ꯆꯥꯔꯅꯨ ꯍꯥꯏꯕꯗꯤ ꯄ꯭ꯔꯣꯁꯦꯁ ꯐꯨꯗꯁꯦ ꯍꯛꯆꯥꯡꯗꯗꯤ ꯌꯥꯝꯅ ꯁꯣꯛꯄꯅꯦ ꯌꯥꯔꯤ ꯃꯈꯩ ꯑꯈꯣꯏꯅ ꯍꯧꯖꯤꯛ ꯍꯧꯖꯤꯛ ꯑꯥ ꯑꯣꯔꯒꯥꯅꯤꯛꯁꯤꯡꯗꯣ ꯐ꯭ꯔꯦꯁꯁꯤꯡꯗꯨ ꯁ ꯆꯥꯕꯅ ꯐꯥꯕꯅꯤꯗ
ꯇꯨꯝꯃꯦ
ꯃꯣꯏ ꯑꯥ ꯑꯥ ꯄ꯭ꯔꯣꯁꯦꯁꯇ ꯄ꯭ꯔꯣꯁꯦꯁ ꯇꯧꯔ ꯄꯣꯔꯛꯄꯗꯨꯗꯤ ꯃꯣꯏꯅꯗꯤ ꯃꯣꯏ ꯄ꯭ꯔꯣꯐꯤꯠꯀꯤ ꯑꯦꯚꯔꯇꯥꯏꯁ ꯐꯖꯅ ꯇꯧꯔꯝꯒꯅꯤ ꯁꯤ ꯆꯥꯔꯗꯤ ꯁꯨꯃꯥꯏ ꯇꯧꯒꯅꯤ ꯍꯛꯆꯥꯡ ꯐꯥꯕꯅꯦ ꯑꯗꯨꯗꯨꯇ
ꯑꯗꯨꯅꯦ ꯀꯦꯃꯤꯀꯜꯁꯨ ꯍꯥꯞꯄꯒꯤꯀꯣ ꯀꯨꯏꯅ ꯄ꯭ꯔꯤꯖꯥꯞ ꯇꯧꯕ ꯌꯥꯕꯒꯦ
ꯎꯝ
ꯇꯨꯒꯦ ꯑꯈꯣꯏꯅ ꯈꯪꯗꯕꯤꯗ ꯍꯥꯎꯋꯦꯅ ꯄꯪꯆꯥꯥ ꯆꯥ ꯄꯪꯊꯛ ꯊꯇꯧꯗ ꯗꯨꯒꯤ
ꯍꯧꯖꯤꯛ ꯑꯩꯈꯣꯏ ꯑꯥ ꯅꯍꯥ ꯑꯣꯏꯔꯤꯉꯩꯗꯗꯤ ꯀꯩꯁꯨ ꯇꯧꯔꯣꯏ ꯏꯐꯦꯛꯇꯣ
ꯍꯣꯏ ꯍꯥꯅꯨꯔꯀꯥꯟꯗ ꯍꯅꯨꯔꯀꯥꯟꯗ ꯂꯥꯛ ꯀꯅꯤꯕ ꯑꯗꯨꯒꯤ ꯑꯁ
ꯇꯤ ꯌꯧꯔꯀꯥꯟꯗ ꯔꯤꯖꯜꯗꯣ ꯁꯨꯒꯔ ꯋꯥꯡꯉꯦ ꯀꯤꯠꯅꯤ ꯄ꯭ꯔꯣꯕ꯭ꯂꯦꯝ ꯂꯩꯔꯦ ꯑꯃꯨꯛꯀ ꯍꯥꯏꯔꯛꯀꯅꯦꯕ ꯑꯗꯨꯅ ꯑꯩ ꯑꯈꯣꯏ ꯆꯤꯟꯖꯥꯛ
ꯉꯔꯥ ꯎꯝ ꯈꯣꯏꯒꯤ ꯆꯤꯟꯖꯥꯛꯅꯅꯤ ꯉꯔꯥꯡꯗꯣ ꯀꯔꯤꯔꯥ ꯍꯟꯗꯛ ꯃꯁꯔꯨꯝ ꯔꯦꯠ ꯊꯣꯛꯄꯗꯣ ꯉꯥꯡꯕ ꯊꯣꯛꯄꯗꯣ ꯈꯣꯝꯗ꯭ꯔꯣꯛꯄꯤ ꯍꯥꯏꯕ꯭ꯔꯥ
ꯑꯣ ꯑꯣ
ꯈꯪꯕ꯭ꯔꯥ ꯑꯗꯨ ꯂꯧꯔꯒꯐ ꯄ꯭ꯔꯥꯏ ꯇꯧꯔꯦ ꯑꯗꯨꯒ ꯌꯦꯟꯁꯥꯡꯒꯤ ꯌꯦꯟꯒꯤ ꯃꯅꯨꯡ ꯁꯥꯗꯣꯏ ꯏꯃꯥꯟꯕꯤ ꯍꯣꯏꯒ ꯉꯔꯥꯡꯗꯣ ꯄꯨꯟꯅ ꯆꯥꯕ ꯑꯗꯨ ꯆꯥꯏꯕ ꯎꯁꯣꯏꯗ
ꯎꯝ
ꯎꯁꯣꯏ ꯆꯥꯏꯌꯦ ꯑꯗꯨꯒ ꯃꯔꯣ ꯃꯦꯠꯂꯦ ꯑꯗꯨ ꯂꯣꯏꯔꯒ ꯄꯥꯅꯕ ꯑꯃꯨꯛ ꯆꯥ ꯑꯁꯤ ꯂꯣꯏ ꯆꯥꯕꯤ ꯒꯤꯔꯥ ꯈꯪꯗꯦ ꯑꯩ ꯏꯐꯦꯛ ꯂꯥꯛꯈ꯭ꯔꯦ ꯗꯥꯏꯔꯤꯌꯥꯔ ꯗꯥꯏꯁꯦꯟꯇ꯭ꯔꯤꯔ ꯇꯧꯋꯦ ꯇꯨꯒꯤ ꯆꯥꯛ ꯆꯥꯛ ꯊꯣꯡꯕ ꯇꯟꯕꯀꯣ ꯏꯅꯔꯖꯤ ꯂꯩꯇꯕꯒꯤ ꯑꯗꯨ ꯆꯥꯛ ꯆꯥꯗꯕꯤꯗ ꯄꯨꯛꯇ ꯀꯔꯤꯅꯣ ꯑꯗꯨꯝ ꯏꯟ ꯇꯤ ꯇꯧꯕꯒꯤ ꯂꯩꯇꯕ ꯂꯩꯕ ꯅꯨꯡꯉꯥꯏꯇꯕꯗꯣ ꯑꯗꯨꯝ ꯐꯤꯜ ꯇꯧꯋꯦꯕ
ꯍꯣꯏ ꯀꯩꯅꯣꯝꯃ ꯍꯥꯏꯕꯤꯒꯦ ꯈꯔ ꯑ
ꯍꯣꯏ ꯍꯥꯏꯕꯤꯌꯣ ꯎꯝ
ꯑꯥ ꯆꯥꯛ ꯀꯔꯤꯒꯨꯝꯕ ꯆꯥꯗ꯭ꯔꯤꯉꯩꯗ ꯏꯁꯤꯡ ꯒ꯭ꯂꯥꯁꯀꯨꯝꯕꯗꯤ ꯍꯥꯟꯅ ꯊꯛꯑꯣ ꯈꯪ ꯈꯪꯕꯤꯔꯝꯒꯅꯤ ꯅꯣꯏꯁꯨ ꯄꯨꯛ ꯅꯨꯡꯉꯥꯏꯇꯕꯖꯦ
ꯒꯤꯁꯇ꯭ꯔꯤꯛꯀꯤ ꯍꯤꯗꯥꯛ ꯆꯥꯕꯅꯦ ꯑꯗꯣ ꯂꯥꯛ ꯑꯁꯤ ꯗꯤꯁ ꯃꯟꯗꯤ ꯆꯥꯅꯤꯡꯗꯕ ꯑꯁꯤ ꯃꯦ ꯖꯨ ꯖꯨꯟꯗꯗꯤ ꯆꯥꯕꯅꯦ ꯇꯣꯏꯅ ꯆꯥꯔꯗꯤ ꯑꯃꯨꯛ ꯀꯤꯕ ꯑꯗꯨꯒꯤ ꯈꯔ ꯂꯩꯔꯒ ꯆꯥꯒꯦꯅ ꯇꯧꯕ
ꯎꯝ
ꯆꯥꯛ ꯆꯥꯕꯒꯤ ꯇꯥꯏꯃꯤꯡꯗꯣ ꯑꯃ ꯁꯦꯝꯃꯣ ꯑꯗꯨꯝ
ꯍ ꯍꯥꯏ
ꯂꯁꯨ ꯍꯣꯏ ꯍꯧꯕꯗꯗꯤ ꯈꯔꯗꯤ ꯇꯟꯕꯅꯦ ꯑꯗꯨꯕꯨ ꯅꯪꯅ ꯑꯗꯨꯝ ꯍꯦꯕꯤꯠ ꯑꯣꯏꯔꯛꯑꯗꯤꯀꯣ ꯑꯗꯨꯝ ꯌꯥꯕꯅꯤ ꯇꯥꯏꯃꯤꯡꯗꯣ ꯑꯗꯨꯝ ꯄꯨꯛ ꯑꯦꯝ ꯇꯤ ꯊꯝꯗꯕꯤꯗ ꯑꯗꯨꯝ ꯇꯥꯏꯃꯤꯡꯗꯣ ꯑꯗꯨꯝ ꯆꯥꯡ ꯅꯥꯏꯅ ꯑꯗꯨꯝ ꯆꯥꯕ
ꯎꯝ
ꯗꯨꯟ ꯑꯗꯨꯅ ꯃꯣꯏ ꯔꯤꯀꯣꯕꯔ ꯇꯧꯔꯛꯀꯅꯦꯕ ꯍꯤꯗꯥꯛ ꯆꯥꯗ꯭ꯔꯁꯨ
ꯎꯝ
ꯑꯩꯈꯣꯏ ꯁꯣꯛꯂꯛꯄꯗꯣ ꯆꯈꯥꯎ ꯁꯣꯛꯂꯛ ꯄꯗꯣ ꯑꯩꯈꯣꯏ ꯆꯥꯕꯗꯒꯤꯅꯦꯕ ꯇꯥꯏꯃꯤꯡ ꯌꯥꯗꯕꯒꯤ
ꯍꯣꯏ
ꯑꯩꯈꯣꯏ ꯍꯛꯆꯥꯡꯗꯤ ꯑꯩꯈꯣꯏꯅ ꯀꯦꯌꯔ ꯂꯨꯅ ꯇꯧꯗ꯭ꯔꯦ ꯀꯅꯥꯁꯨ ꯇꯧꯔꯣꯏ ꯑꯩꯈꯣꯏ ꯏꯁꯥ ꯏꯁꯥꯅ ꯇꯧꯒꯗꯧꯕꯅꯤ
ꯍꯣꯏ ꯑꯗꯨꯅꯦ ꯑꯈꯣꯏ ꯏꯁꯥꯅ ꯑꯩꯈꯣꯏ ꯏꯁꯥ ꯏꯁꯥꯕꯨ ꯂꯨꯅ ꯇꯧꯒꯗꯕꯅꯦ
ꯎꯝ ꯍꯧꯖꯤꯛ ꯀꯥꯟꯗꯤ ꯗꯣꯛꯇꯔꯁꯤꯡꯁꯨ ꯑꯗꯨꯝ ꯏꯟꯇꯔꯅꯦꯠꯇ ꯌꯦꯡꯔꯒ ꯍꯤꯗꯥꯛꯀꯨꯝꯕ ꯄꯤꯕꯅꯦ ꯑꯩꯈꯣꯏꯁꯨ ꯑꯗꯨꯝ ꯗꯣꯛꯇꯔ ꯆꯠꯇ꯭ꯔꯁꯨ ꯑꯗꯨꯝ ꯑꯩꯈꯣꯏ ꯏꯁꯥꯅ ꯑꯩꯈꯣꯏ ꯑꯩꯈꯣꯏꯕꯨ ꯑꯗꯨꯝ ꯇ꯭ꯔꯤꯠ ꯇꯧꯕ ꯑꯗꯨꯝ ꯈꯔꯕꯨꯗꯤ ꯌꯥꯔꯕꯅꯦ
ꯎꯝ ꯑꯩꯁꯨ ꯑꯗꯨꯝ ꯃꯔꯛ ꯃꯔꯛꯇ ꯇꯧꯕꯅꯦ ꯒꯦꯁꯇ꯭ꯔꯤꯛꯀꯤ ꯑꯗꯨꯝ ꯌꯦꯡꯈ꯭ꯔꯀꯣ ꯅꯍꯥꯟꯗꯣ ꯑꯁ ꯑꯩꯗꯤ ꯂꯐꯣꯏꯗꯣ
ꯎꯝ
ꯄꯥꯝꯃꯦꯕ ꯄꯥꯝꯃꯥ ꯑꯥꯔꯂꯤ ꯃꯣꯔꯅꯤꯡꯗ ꯂꯐꯣꯏ ꯑꯃ ꯆꯥꯕꯤꯔꯒ ꯑꯩ ꯈꯪꯗꯦ
ꯎꯝ
ꯑꯗꯨꯝ ꯑꯣꯅꯤꯡꯔꯄ ꯑꯗꯨꯒ ꯑꯩꯒꯤ ꯃꯅꯨꯡꯗꯒꯤ ꯑꯦꯁꯤꯠꯀꯤ ꯇꯥꯏꯞꯇ ꯀꯥꯞꯊꯣꯔꯛꯄꯗꯣ
ꯎꯝ ꯎꯝ
ꯑꯗꯨ ꯇꯣ ꯑꯥꯍ ꯑꯇꯨ ꯇꯥꯎꯕꯗꯣ ꯑꯥꯏ ꯌꯥꯝ ꯇꯜꯂꯦ ꯉꯔꯥꯡꯗꯨꯁꯨ
ꯂꯞ ꯂꯐꯣꯏꯗꯣ ꯀꯩꯅꯣ ꯑꯦꯝꯇꯤꯁꯇꯣꯃꯥꯛꯇ ꯆꯥꯒꯅꯨ ꯍꯥꯏꯕꯅꯤꯀꯣ
ꯍꯣꯏ ꯑꯩꯅ ꯆꯥꯕ ꯑꯥꯔꯂꯤ ꯃꯣꯔꯅꯤꯡ ꯍꯧꯒꯠꯂꯒ ꯆꯥ ꯆꯥꯕ ꯑꯗꯨꯒꯤ ꯑꯦꯁꯤꯠ ꯑꯦꯁꯤꯠ ꯀꯥꯞꯊꯣꯔꯛꯄ ꯋꯥꯅꯤ ꯑꯗꯨꯒ ꯉꯔꯥꯡꯕꯣꯜ ꯁꯟꯅꯕ ꯆꯠꯂꯦꯕ ꯑꯩꯈꯣꯏꯗꯣ ꯕꯣꯛꯁ ꯇꯥꯕ ꯆꯠꯂꯒ ꯔꯤꯐ꯭ꯔꯦꯁꯃꯦꯟꯀꯤ ꯃꯣꯏꯅ ꯕꯤꯁꯀꯤꯠꯀ ꯖꯨꯏꯁꯇꯣ ꯄꯤꯌꯦꯕ
ꯎꯝ
ꯖꯨꯏꯁꯇꯤ ꯊꯥꯛꯇꯦ ꯑꯗꯣ ꯇꯥꯏꯒꯔ ꯕꯤꯁꯀꯤꯠꯇꯨ ꯆꯥꯒꯤꯕ ꯑꯗꯨꯒꯤ ꯑꯗꯨꯗꯨꯁꯨ ꯑꯃꯨꯛ ꯑꯦꯁꯤꯠꯇꯣ ꯑꯩꯈꯣꯏꯒꯤ ꯃꯥꯎꯇꯒꯤ ꯀꯥꯞꯊꯣꯔꯛꯕꯗꯣ
ꯎꯝ
ꯍꯨꯟ ꯍꯨꯟ ꯇꯧꯕꯗꯣ ꯑꯗꯣ ꯑꯥ ꯀꯞꯄꯨꯔꯒ ꯌꯥꯝ ꯋꯥꯕꯗꯨ ꯂꯣꯏꯔꯦ ꯆꯥꯛꯅ ꯃꯔꯣꯟ ꯑꯃ ꯂꯥꯡꯕ
ꯎꯝ ꯎꯝ
ꯆꯥꯛ ꯂꯥꯝꯕ ꯃꯇꯝꯗ ꯑꯩꯁꯦ ꯑꯆꯥꯄꯣꯠꯀꯨꯝꯕ ꯆꯥꯕ ꯌꯥꯗ꯭ꯔꯕ ꯃꯥꯜꯂꯦ ꯆꯥꯛ ꯅꯠꯇ꯭ꯔꯗꯤ
ꯏꯁꯤꯡ ꯌꯥꯝ ꯊꯛꯑꯒ ꯑꯗꯨꯝ ꯆꯥꯛꯀꯨꯝꯕ ꯆꯥꯔꯣ
ꯑꯦ ꯏꯁꯤꯡ ꯊꯛꯃꯜꯂꯁꯨ ꯃꯄꯥꯟ ꯑꯗꯨꯝ ꯇꯣꯏꯅ ꯊꯣꯛꯍꯜꯂꯦ ꯑꯗꯨ ꯇꯟꯕ
ꯅꯣꯏ ꯕꯣꯂꯤ ꯁꯥꯟꯅꯕ꯭ꯔꯣ ꯕꯣꯂꯤ ꯁꯥꯟꯅꯕ ꯃꯥꯜꯂꯦ ꯅꯪꯒꯤꯗꯣ
ꯕꯣꯂꯤ ꯅꯠꯇ꯭ꯔꯦ ꯀꯣꯂꯦꯖ ꯃꯇꯝꯗꯗꯤ ꯕꯣꯂꯤ ꯁꯅꯥꯩꯌꯦ ꯑꯗꯣ ꯍꯟꯗꯛꯅ ꯐꯨꯠꯕꯣꯜꯃꯨꯛꯁꯥꯟꯅꯔꯤ
ꯑꯣ ꯑꯣ
ꯑꯗꯨꯒꯤ ꯌꯨꯝꯗ ꯑꯗꯨꯝ ꯇꯨꯝꯔꯒ ꯂꯩꯕꯩ ꯁꯨꯔꯛꯄꯨꯗꯤ ꯃꯔꯛ ꯃꯔꯛꯇꯗꯤ ꯃꯄꯥꯟ ꯊꯣꯛꯑꯒ ꯁꯥꯟꯅꯕꯅ ꯑꯩꯈꯣꯏꯒꯤ ꯍꯛꯆꯥꯡꯒꯤꯁꯨ ꯀꯥꯟꯅꯕ ꯐꯪꯉꯤꯅ
ꯎꯝ ꯍꯣꯏ ꯐꯤꯖꯤꯀꯦꯜ ꯑꯦꯛꯁꯔꯁꯥꯏꯁꯁꯦ ꯌꯥꯝ ꯌꯥꯝ ꯌꯥꯝ ꯀꯥꯟꯅꯕꯅꯦ ꯑꯩꯈꯣꯏ ꯅꯨꯡꯇꯤꯒꯤ ꯇꯧꯒꯗꯧꯕꯅꯦꯕ
ꯎꯝ
ꯍꯨꯃꯥꯡ ꯑꯗꯨꯝ ꯊꯣꯛꯀꯗꯧꯕꯅꯤ ꯑꯩꯈꯣꯏ ꯆꯥꯒꯤꯕ ꯆꯤꯟꯖꯥꯛꯇꯥ ꯇꯣꯖꯤꯛ ꯑꯗꯨꯝ ꯂꯩꯕꯅꯦꯕ ꯑꯗꯨ ꯗꯥ ꯑꯣꯏꯅ ꯑꯗꯨꯝ ꯊꯣꯛꯍꯟ ꯊꯣꯛꯍꯟꯕꯅꯤ
ꯍꯣꯏ ꯍꯣꯏ ꯍꯣꯏ ꯑꯩꯈꯣꯏꯒꯤ ꯌꯨꯝꯗ ꯂꯩꯕꯗꯤ ꯍꯨꯃꯥꯡ ꯑꯃꯐꯥꯎ ꯇꯥꯗ꯭ꯔꯦꯕ ꯑꯗꯨ ꯁꯥꯟꯅꯔꯒ ꯍꯨꯃꯥꯡ ꯑꯩꯈꯣꯏ ꯃꯅꯨꯡꯗ ꯐꯠꯇꯕ ꯂꯩꯕꯁꯤꯡꯁꯨ ꯍꯨꯃꯥꯡꯅ ꯑꯗꯨꯝ ꯊꯣꯛꯈ꯭ꯔꯗꯤ ꯌꯥꯝ ꯐꯩꯌꯦꯅ ꯑꯩꯈꯣꯏꯁꯨ ꯍꯛꯆꯥꯡ ꯀꯥꯟꯅꯕ ꯐꯪꯕ ꯑꯗꯨꯒꯤ
ꯍꯣꯏ ꯂꯥꯏꯅꯥ ꯇꯤꯟꯅꯥ ꯌꯥꯝꯅꯤ ꯌꯥꯝꯕꯅꯤ ꯎꯃꯥꯡ ꯊꯣꯛꯇꯔꯗꯤ ꯍꯧꯖꯤꯛꯀꯥꯟꯗꯤ ꯐꯤꯖꯤꯀꯦꯜ ꯌꯥꯝ ꯊꯕꯛ ꯇꯧꯔꯁꯨ ꯐꯤꯖꯤꯀꯦꯜ ꯋꯥꯛ ꯌꯥꯝꯗ꯭ꯔꯦꯅꯀꯣ ꯑꯗꯨꯅ ꯃꯤꯁꯤꯡꯁꯦ ꯑꯗꯨꯝ ꯂꯥꯏꯅꯥ ꯑꯗꯨꯝ ꯂꯩꯔꯦꯕ ꯕꯤꯄꯤ ꯋꯥꯡꯕꯒꯨꯝꯕ
ꯍꯣꯏ ꯑꯗꯨꯅꯤ ꯍꯟꯗꯛꯁꯦ ꯑꯁ ꯕꯤ ꯄꯤ ꯏꯁꯇ꯭ꯔꯣꯛ ꯇꯧꯕ ꯃꯤ ꯌꯥꯝꯕꯒꯤꯀꯣ ꯑꯗꯨꯂ ꯑꯩꯗꯤ ꯌꯥꯝ ꯇꯜꯂꯦ
ꯍꯣꯏ ꯑꯗꯨꯒꯨꯝꯕꯗꯣ ꯑꯩꯈꯣꯏꯁꯨ ꯑꯩꯈꯣꯏꯅ ꯈꯪꯒꯗꯧꯕꯅꯤ
ꯍꯣꯏ ꯑꯦꯕ꯭ꯔꯤ ꯃꯟ ꯍꯥꯏꯕ꯭ꯔꯥ ꯑꯦꯕ꯭ꯔꯤ ꯋꯤꯛ ꯑꯗꯨꯝ ꯏꯟꯁꯥꯡ ꯑꯍꯥꯞꯄꯒꯨꯝꯕ ꯆꯥꯔꯗꯤ ꯑꯗꯨꯝ ꯕꯤꯄꯤꯗꯨ ꯆꯦꯛꯑꯞ ꯇꯧꯕꯅ ꯌꯥꯝ ꯐꯩꯌꯦ ꯅꯣꯏꯕꯁꯤꯡꯒꯤꯗꯤ ꯑꯗꯨꯒ ꯌꯥꯝ ꯀꯥꯡꯕ ꯂꯣ ꯑꯣꯏꯕꯁꯤꯡꯁꯨꯅꯦ ꯂꯣ ꯑꯣꯏꯕꯅ ꯈꯔ ꯐꯩꯌꯦ ꯋꯥꯡꯕ ꯁꯨꯔꯛꯄꯨꯗꯤꯀꯣ
ꯎꯝ
ꯑꯗꯨꯝ ꯀꯔꯤꯁꯨ ꯂꯩꯇꯕꯤꯗ ꯑꯗꯨꯝ ꯏꯁꯇ꯭ꯔꯣꯛ ꯇꯧꯔꯒ ꯃꯤ ꯈꯔꯗꯤ ꯑꯩ ꯍꯥꯏꯁꯤꯔꯥ ꯄꯨꯟꯁꯤꯗꯕꯤꯗ ꯑꯗꯨꯝ ꯂꯥꯏꯕꯛ ꯊꯤꯕ ꯍꯥꯏꯁꯤꯔꯥ ꯑꯗꯨꯝ ꯁꯤ ꯑꯗꯨꯝ ꯆꯠꯀꯟꯕ ꯂꯥꯏꯌꯦꯅꯕꯤ ꯄꯤꯕꯤ ꯁ꯭ꯇꯔꯣꯛ ꯁꯦ ꯑꯗꯨꯒꯤ ꯗꯦꯟꯖꯔꯗꯤ ꯑꯣꯏꯌꯦ ꯑꯩꯈꯣꯏꯒꯤ ꯑꯪꯀꯥꯜ ꯑꯃꯁꯨ ꯑꯗꯨꯃꯥꯏꯅ ꯇꯧꯕꯅꯦꯕ
ꯎꯝ
ꯑꯗꯨꯝ ꯄ꯭ꯔꯊꯅꯥ ꯇꯧꯅꯤꯡꯉꯥꯏ ꯋꯥ ꯍꯥꯏꯕ ꯃꯇꯝꯗ ꯕꯤꯕꯤ ꯏꯁꯇ꯭ꯔꯣꯛ ꯇꯧꯔꯛꯑꯒꯀꯣ ꯑꯗꯨꯝ ꯂꯥꯏ ꯌꯦꯡꯕ ꯉꯝꯗꯕꯒꯤ ꯑꯗꯨꯝ ꯂꯥꯏꯈꯤꯗꯕ ꯑꯃ ꯂꯩꯕ ꯑꯗꯨꯒꯤ
ꯎꯝ
ꯇꯜꯂꯦꯗ
ꯍꯣꯏ ꯑꯍꯟꯁꯤꯡꯗꯤ ꯍꯥꯏꯕꯗꯤ ꯃꯣꯏ ꯅꯍꯥ ꯑꯣꯏꯔꯤꯉꯩꯗꯗꯤ ꯄꯪꯆꯥꯥꯗ ꯆꯥꯏ ꯑꯗꯨꯕꯨ ꯍꯧꯖꯤꯛꯀꯥꯟꯗꯤ ꯃꯣꯏ ꯑꯁꯤꯗ ꯍꯛꯆꯥꯡ ꯐꯒꯅꯤ ꯐꯔꯣꯏ ꯍꯥꯏꯕꯁꯨ ꯈꯪꯗ꯭ꯔꯦꯕ ꯃꯣꯏꯗꯤ
ꯎꯝ
ꯑꯩꯈꯣꯏꯗꯤ ꯍꯧꯖꯤꯛꯇꯤ ꯂꯥꯏꯔꯤꯛ ꯍꯥꯏꯔꯁꯨ ꯈꯔ ꯈꯔꯕꯨꯗꯤ ꯇꯝꯂꯨꯔꯦꯕ ꯑꯗꯨꯒꯤ ꯑꯩꯈꯣꯏ ꯑꯗꯨ ꯑꯩꯈꯣꯏ ꯀꯦꯌꯔ ꯇꯧꯕ ꯍꯩꯇ꯭ꯔꯗꯤ ꯇꯝꯂꯨꯕꯒꯤ ꯀꯥꯟꯅꯕ ꯂꯩꯇ꯭ꯔꯦꯅ ꯑꯗꯨ ꯂꯥꯏꯔꯤꯛ ꯍꯥꯏꯕꯁꯦ ꯊꯕꯛꯀꯤ ꯈꯛ ꯅꯠꯇꯦꯕ
ꯎꯝ ꯎꯝ
ꯑꯩꯈꯣꯏ ꯏꯁꯥꯕꯨ ꯀꯦꯌꯔ ꯇꯧꯅꯕ ꯃꯤꯕꯨ ꯀꯦꯌꯔ ꯇꯧꯕ ꯍꯩꯕ
ꯎꯝ
ꯑꯗꯨꯅꯦ ꯊꯕꯛꯀꯤ ꯈꯛ ꯅꯠꯇꯦ ꯂꯥꯏꯔꯤꯛ ꯇꯝꯕꯁꯦ
ꯎꯝ ꯑꯪ ꯑꯩꯈꯣꯏ ꯏꯄꯥ ꯏꯄꯨ ꯃꯇꯝꯗꯗꯤ ꯊꯥꯏꯅꯤꯡꯉꯥꯏꯗꯗꯤ ꯃꯣꯏꯗꯤ ꯑꯗꯨꯝ ꯌꯥꯏꯁꯤꯔ ꯑꯣꯔꯒꯥꯅꯤꯛ ꯉꯥꯛꯇ ꯆꯥꯔꯛꯄꯗꯨ ꯆꯥ ꯆꯥ ꯅꯠꯇ꯭ꯔꯒ ꯍꯟꯗꯛꯅ ꯀꯔꯤꯔꯥ ꯍꯥꯔꯒꯤ ꯄꯣꯠ ꯑꯃꯨꯛ ꯆꯥꯔꯛ ꯑꯥ ꯑꯗꯨꯗꯒꯤ ꯃꯣꯏꯒꯤ ꯍꯛꯆꯥꯡꯒ ꯑ ꯀꯔꯤ ꯍꯥꯏꯁꯤꯔ ꯑꯥ ꯀꯔꯤ ꯍꯥꯢꯁꯤꯔꯥ ꯃꯤꯛꯁ ꯇꯧꯕ ꯌꯥꯗꯕꯒꯨꯝꯕ ꯑꯗꯨꯝ ꯈꯪꯗꯕꯒꯤ ꯄꯪꯆꯥ ꯆꯥꯕꯗꯨꯒꯤꯅꯦꯕ ꯑꯁꯦꯡꯕꯗꯤ ꯑꯩꯈꯣꯏ ꯅꯥꯕꯁꯦ ꯑꯩꯈꯣꯏꯒꯤ ꯆꯤꯟꯖꯥꯛꯅꯅꯦ
ꯍꯣꯢꯌꯦ ꯆꯤꯟꯗꯒꯤꯅꯦ
ꯎꯝ ꯆꯤꯡꯗꯒꯤ ꯅꯥꯕꯅꯦꯕ
ꯍꯛꯆꯥꯡ ꯐꯒꯦ ꯍꯥꯏꯔꯁꯨ ꯆꯤꯟꯗ
ꯎꯝ
ꯍꯛꯆꯥꯡ ꯐꯠꯇꯕꯁꯤꯡꯗꯨꯁꯨ ꯆꯤꯟꯗ
ꯍꯣꯏ ꯆꯥꯗ꯭ꯔꯁꯨ ꯆꯥꯗ꯭ꯔꯁꯨ ꯅꯥꯕ ꯆꯥꯃꯟꯅꯁꯨ ꯁꯨ ꯅꯥꯕ ꯗꯨꯅꯦ ꯑꯈꯣꯏꯅ ꯐꯖꯅ ꯃꯦꯟꯇꯦꯅꯦꯟꯁ ꯇꯧꯔꯒꯀꯣ ꯆꯥꯒꯗꯕꯅꯦꯕ
ꯎꯝ
ꯈꯪꯗ꯭ꯔꯦꯗꯥ ꯍꯟꯗꯛꯀꯤ ꯃꯇꯝꯁꯦ ꯃꯣꯏꯒꯤ ꯃꯆꯤꯟꯗ ꯍꯥꯎꯕꯨ ꯍꯥꯎꯔꯗꯤ ꯌꯥꯔꯦ ꯍꯥꯏ ꯑꯌꯥꯝꯕꯅ ꯈꯜꯂꯦꯕꯥ ꯑꯩꯁꯨ ꯈꯜꯂꯦ ꯃꯔꯥꯡ ꯃꯔꯥꯡ
ꯎꯝ ꯍꯧꯖꯤꯛ ꯄ꯭ꯔꯣꯚꯥꯞ ꯑꯃ ꯂꯩꯕꯅꯤ ꯑꯥ ꯏ ꯍꯤꯟ ꯆꯤꯟꯖꯥꯛ ꯆꯥꯕꯁꯦ ꯍꯤꯗꯥꯛꯒꯨꯝꯅ ꯆꯥꯎꯋꯣ ꯅꯠꯇ꯭ꯔꯗꯤ ꯆꯤꯟꯖꯥꯛ ꯑꯥ ꯍꯤꯗꯥꯛꯇꯨ ꯆꯤꯟꯖꯥꯛꯒꯨꯝꯅ ꯆꯥꯒꯅꯤ ꯍꯥꯏꯕ ꯑꯃ ꯂꯩꯕꯅꯦ
ꯎꯝ
ꯏꯪꯂꯤꯁ ꯄ꯭ꯔꯣꯚꯔꯕꯇ
ꯉꯥꯏꯈꯣꯅꯦ ꯍꯟꯗꯛꯁꯦ ꯌꯨ ꯊꯛꯄꯁꯤꯡꯅ ꯀꯨꯏꯅ ꯍꯤꯡꯈ꯭ꯔꯦ ꯌꯨ ꯊꯛꯇꯕꯁꯤꯡꯅ ꯗꯨꯝ ꯉꯟ ꯉꯟꯅ ꯁꯤꯒꯟꯂꯦ ꯍꯤ ꯃꯨꯌꯤ ꯃꯣꯏ ꯌꯨ ꯊꯛꯄꯁꯤꯡꯗꯤ ꯀꯔꯤꯒꯤꯔꯥ ꯂꯩꯅꯥ ꯄ꯭ꯔꯤꯕꯦꯟ ꯇꯧꯕ꯭ꯔꯥ ꯈꯪꯗꯦ
ꯍꯣꯏ ꯌꯨ ꯊꯛꯄꯁꯤꯡꯁꯤꯁꯨ ꯀꯣ
ꯎꯝ
ꯀꯩꯅꯣ ꯃꯣꯏ ꯍꯨꯃꯥꯡ ꯊꯥꯔꯒ ꯑꯥ ꯍꯨꯃꯥꯡ ꯊꯣꯔꯒ ꯊꯕꯛ ꯁꯨꯕꯁꯤꯡꯗꯣ ꯀꯨꯏꯅ ꯍꯤꯡꯕꯅꯦ ꯑꯗꯨ ꯅꯠꯇꯕꯤꯗ ꯌꯨ ꯊꯛꯑꯔꯒ ꯍꯨꯃꯥꯡ ꯊꯣꯛꯇꯕꯤꯗ ꯄꯩꯁꯥ ꯂꯩꯕꯁꯤꯡꯗꯣ
ꯎꯝ
ꯖꯣꯕ ꯀꯨꯝꯕ ꯇꯧꯕꯁꯤꯡꯗꯣ
ꯍꯣꯏ ꯍꯣꯏ ꯍꯣꯏ ꯊꯛꯔꯒꯥ ꯎꯝ ꯃꯣꯏꯒꯤ ꯑꯣꯔꯒꯥꯟꯁꯤꯡꯗꯣ ꯁꯣꯛꯍꯜꯂꯦꯗꯅ
ꯎꯝ ꯃꯍꯨꯗꯨꯣ ꯃꯍꯨꯗꯨꯣ ꯊꯣꯛꯇ꯭ꯔꯦꯕ ꯍꯨꯃꯥꯡ ꯊꯣꯛꯇ꯭ꯔꯗꯤ
ꯎꯝ
ꯍꯨꯃꯥꯡ ꯊꯣꯛꯄꯁꯤ ꯌꯥꯝ ꯗꯔꯀꯥꯔ ꯑꯣꯏꯕꯅꯦ ꯑꯦꯠꯂꯤꯁ ꯅꯣꯡꯃꯗ ꯄꯨꯡꯈꯥꯏ ꯑꯣꯏꯔꯁꯨ ꯗꯨꯝ ꯑꯦꯛꯁꯁꯥꯏꯁ ꯇꯧꯋꯣ ꯍꯥꯏꯕꯅꯦ
ꯑꯗꯨꯅꯤ ꯑꯈꯣꯏꯁꯨ ꯀꯔꯤ ꯍꯥꯏꯁꯤꯔꯥ ꯑꯈꯣꯏ ꯍꯛꯆꯥꯡꯕꯨ ꯋꯥꯍꯟꯕ ꯃꯇꯝꯗ ꯇꯨꯝꯕ ꯅꯨꯡꯉꯥꯏꯌꯦ ꯆꯥꯕ ꯅꯨꯡꯉꯥꯏꯌꯦ ꯍꯥꯏꯗꯤ ꯍꯟꯗꯛ ꯕꯣꯜ ꯃꯇꯝ ꯑꯣꯏꯕꯅꯤꯅꯀꯣ
ꯎꯝ